ꯍꯜꯂꯣ ꯇꯥꯔꯕꯣ
ꯇꯥꯔꯕ ꯇꯥꯔꯦ ꯑꯩ ꯐꯣꯟꯁꯦ ꯄꯤꯛꯏꯕꯣ
ꯄꯤꯛꯇ꯭ꯔꯦ ꯍꯧꯖꯤꯛꯇꯤꯃꯨꯛ ꯉꯥꯏꯍꯥꯛ ꯂꯩꯔ ꯄꯤꯛꯈꯤꯒ
ꯑꯃꯨꯛ ꯄꯤꯛꯏ ꯑꯗꯨꯅꯦ ꯍꯥꯏꯔꯤꯁꯦ ꯑꯈꯣꯏ ꯊꯣꯏꯅ ꯄꯤꯛꯇꯦ ꯑꯃꯨꯛ ꯍꯥꯏꯔꯛꯑꯦ
ꯎꯝ
ꯑꯗꯩꯗꯩ ꯆꯦꯠꯄ ꯐꯣꯟꯗꯨꯅ ꯑꯣꯏꯔꯝꯕꯁꯨ ꯌꯥꯏꯅꯦ ꯑꯃꯨꯛ ꯍꯥꯏꯅꯦꯕ
ꯍꯧꯖꯤꯛ ꯑꯃꯨꯛ ꯀꯜꯂꯦ
ꯑꯃꯨꯛꯀ ꯅꯣꯔꯃꯦꯟ ꯑꯣꯏꯕ꯭ꯔꯥ
ꯎꯝ
ꯑꯣ ꯀꯩ ꯆꯥꯔꯕꯣ
ꯆꯥꯛ ꯆꯥꯕ ꯇꯣꯛꯁꯤꯜꯂꯛꯑꯦ ꯑꯩ ꯏꯊꯟꯇ ꯉꯥꯏꯍꯧꯔꯦ ꯑꯗ ꯑꯩꯅ ꯅꯪ ꯆꯥ ꯆꯥꯅ ꯁꯥꯟꯅꯒꯦꯅ
ꯑꯣ ꯑꯣ ꯀꯔꯤ ꯏꯟꯁꯥꯡ ꯊꯣꯡꯉꯕ
ꯌꯦꯔꯨꯝ ꯑꯃ ꯊꯣꯡꯉꯦ ꯑꯗꯨꯒ ꯗꯌꯥ ꯊꯣꯡꯉꯤꯅꯤ
ꯅꯣꯏ ꯍꯧꯖꯤꯀꯥꯟꯅ ꯋ꯭ꯔꯥꯜꯀꯞ ꯌꯦꯡꯅꯕ꯭ꯔꯣ ꯅꯣꯏ ꯅꯣꯏ ꯃꯣꯆꯥ ꯋ꯭ꯔꯥꯜ ꯀꯞ ꯀꯌꯥꯝ ꯇꯧꯅꯔꯤ ꯋ꯭ꯔꯥꯜ ꯀꯞ ꯌꯦꯡꯗ꯭ꯔꯣ
ꯌꯦꯡꯗꯦ ꯃꯥꯗꯤ
ꯑꯈꯣꯏ ꯁꯤꯗꯗꯤ ꯄꯩꯁꯥꯒ ꯊꯥꯅꯗꯅ ꯃꯥꯏ ꯇꯧꯅꯤꯡꯍ
ꯃꯤ ꯇꯧꯅꯕꯅꯦ ꯑꯗꯣ ꯑꯩꯈꯣꯏ ꯏꯁ꯭ꯋꯥꯏꯗꯤ ꯌꯦꯡꯗꯕ ꯃꯥꯜꯂꯦ ꯑꯩ ꯁꯨꯝ ꯈꯪꯕꯗ ꯑꯈꯣꯏ ꯁ꯭ꯋꯥꯁꯤꯅ ꯑꯍꯜ ꯂꯣꯏ ꯑꯣꯏꯔꯕꯩꯔꯥ ꯀꯩꯅꯣ
ꯍꯥꯍꯥ
ꯕꯣꯜꯗ ꯀꯌꯥ ꯄꯥꯝꯗꯕ꯭ꯔꯥ ꯀꯩꯅꯣ ꯌꯦꯡꯕ ꯄꯥꯛꯎꯗꯦꯅꯦ ꯃꯤ ꯇꯤꯕꯤꯒ ꯆꯥꯎꯅ ꯀꯥꯞꯄ
ꯌꯦꯡꯅꯕꯅꯦ ꯑꯗꯨꯅꯦ ꯑꯗꯨꯅꯦ ꯐꯥꯏꯅꯦꯜꯗꯒꯗꯤ ꯈꯔ ꯇꯧ ꯍꯧꯖꯤꯛ ꯐꯥꯏꯅꯦꯜ ꯇꯥꯔꯤꯛ ꯀꯨꯟꯃꯥꯄꯟ ꯁ꯭ꯋꯥꯏꯗꯒꯤꯗꯤ ꯌꯥꯝ ꯅꯨꯡꯉꯥꯏꯔꯅꯤꯒ ꯍꯥꯏꯌꯦꯕ ꯂꯩꯕꯥꯛ ꯂꯩꯕꯥꯛꯀꯤ ꯑꯈꯣꯏꯒꯤ ꯎꯝ ꯑꯗꯒꯤ ꯀꯩꯗꯤ ꯑꯃꯃꯝ ꯑꯃꯃꯝ ꯖꯣꯔꯥ ꯖꯔꯥ ꯑꯃ ꯑꯃ ꯂꯧꯈꯠꯂꯒ ꯑꯗꯨꯝ ꯍꯟꯈꯤꯕꯗꯣ ꯃꯥꯥꯏ ꯃꯥꯒꯤ ꯇꯤꯝ ꯑꯅꯤ ꯑꯅꯤ ꯇꯧꯔꯛꯑꯒ ꯑꯩꯈꯣꯏꯒꯤ ꯇꯤꯝ ꯑꯅꯤꯗꯨꯃꯛꯇ ꯑꯃꯅ ꯋꯤꯟꯅꯔ ꯑꯣꯏꯔꯒ ꯑꯃꯅ ꯃꯥꯏ ꯃꯥꯥꯏ ꯀꯟꯇ꯭ꯔꯤꯗ ꯍꯥꯟꯟꯅꯈꯤꯕꯒꯤ ꯇꯥꯏꯃꯤꯡ ꯌꯧꯅꯔꯛꯑꯅꯤ ꯇꯥꯡ ꯀꯨꯟꯃꯥꯄꯟꯗꯒꯤ ꯆꯪꯉꯅꯤ ꯍꯥꯏꯌꯦꯕ
ꯑꯣ
ꯗꯤ ꯑꯩꯈꯣꯏ ꯏꯟꯗꯤꯌꯥꯒꯗꯤ ꯋꯥꯔꯜ ꯀꯞ ꯀꯩꯁꯦ ꯑ ꯑꯝꯇ ꯌꯥꯎ ꯐꯪꯗ ꯃꯥꯜꯂꯦ
ꯍꯪꯉꯝꯃꯣꯏꯗ ꯏꯟꯗꯤꯌꯥꯗꯤ ꯄꯥꯛꯎꯗꯦꯕ ꯄꯣꯔꯇꯨꯒꯜꯒ ꯑꯥꯔꯖꯦꯟꯇꯤꯅꯥꯒ ꯃꯃꯤꯡ ꯌꯥꯝ ꯆꯠꯂꯤꯁꯦ
ꯕ꯭ꯔꯥꯖꯤꯟ ꯕ꯭ꯔꯥꯖꯤꯟꯁꯨ ꯕ꯭ꯔꯥꯖꯤꯟꯁꯨ
ꯕ꯭ꯔꯥꯖꯤꯟ ꯎꯝ ꯑꯗꯣ ꯍꯟꯗꯛꯇꯤ ꯔꯣꯅꯥꯜꯗꯣꯗꯨ ꯁꯨꯀ ꯀꯗ꯭ꯔ ꯃꯥꯅꯦ
ꯍꯥꯏꯗꯤ ꯔꯣꯅꯥꯜꯗꯣ ꯃꯦꯁꯤ ꯔꯣꯅꯥꯜꯗꯣ ꯃꯦꯁꯤ ꯌꯥꯝ ꯍꯥꯏꯅꯕꯅꯦ
ꯃꯦꯁꯤꯅ ꯅꯩꯔ ꯃꯥꯅꯦ ꯍꯟꯗꯛꯇꯤ
ꯍꯅꯨꯔꯦ ꯍꯥꯢꯅꯦ ꯑꯩ ꯑꯩꯗꯤ ꯌꯦꯡꯗ꯭ꯔꯤꯅꯦꯍꯦ ꯌꯦꯡꯗ꯭ꯔꯤ ꯍꯟꯗꯛꯀꯤ ꯋꯥꯟꯀꯞ ꯁꯨꯌꯦꯡ ꯌꯦꯡꯗ꯭ꯔꯤꯅꯦ ꯐꯥꯏꯅꯦꯜꯗꯩ ꯒꯗꯤ ꯌꯦꯡꯒꯗ꯭ꯔꯥ ꯑꯣ ꯑꯩꯈꯣꯏ ꯕꯥ ꯃꯇꯣꯝꯇ ꯌꯦꯡꯉꯤ
ꯍꯥꯏꯕ ꯄꯥꯎ ꯇꯥꯕꯩ ꯋꯥꯅꯤ ꯃꯦꯁꯤꯅ ꯅꯩꯔꯦ ꯍꯟꯗꯛꯇꯤ ꯔꯣꯅꯥꯜꯗꯣ ꯇꯨꯔꯦꯅ
ꯑꯣ
ꯑꯁ ꯑꯩ ꯉꯁꯤ ꯋꯥꯕꯗ ꯇꯞ ꯇꯥꯏꯌꯦꯃꯦ
ꯋꯥ
ꯅꯣꯏꯗꯤ ꯀꯛꯆꯦꯜ ꯍꯥꯠꯄ ꯃꯔꯣꯟ ꯑꯃ ꯂꯣꯏꯔꯦ ꯑꯗꯨ ꯀꯛꯆꯦꯡ ꯃꯌꯥꯝ ꯑꯃꯁꯤ ꯃꯔꯤ ꯃꯔꯤ ꯍꯥꯠꯍꯧꯗꯕꯁꯤꯡ ꯊꯣꯛꯏ
ꯀꯩꯅꯣ ꯇꯧꯋꯣ ꯑꯩꯅ ꯍꯥꯏꯗꯣ ꯍꯥꯠꯂꯨꯅꯣ ꯅꯪ ꯀꯛꯆꯦꯡ ꯍꯥꯠ ꯉꯝꯕ ꯅꯠꯇꯦ ꯐꯤ ꯀ ꯎꯄꯨꯗꯣ ꯑꯗꯨꯅ ꯅꯪ ꯃꯔꯛꯇ ꯍꯥꯞꯆꯟꯂꯣ ꯅꯪ ꯈꯔꯃꯤ ꯑꯇꯩ ꯑꯇꯩꯗꯨꯗ ꯈꯔ ꯃꯤꯁꯨ ꯆꯤꯛꯇꯅꯕ ꯍꯥꯏꯇꯥꯔꯦꯀꯣ ꯀꯛꯆꯦꯡꯗꯨꯗꯤ ꯀꯩꯁꯨ ꯆꯤꯛꯑꯣꯏꯕ ꯐꯤꯗꯣ ꯑꯗꯨꯝ ꯀꯩꯅꯣ ꯇꯧꯕꯩ ꯋꯥꯅꯤ
ꯏꯕꯦꯝꯃ
ꯑꯗꯣ ꯈꯔꯃꯤꯗꯣ ꯍꯣꯏ ꯈꯔꯃꯤꯗꯣ ꯌꯥꯝ ꯕꯦꯔꯥꯅꯤ ꯈꯔꯃꯤ ꯌꯥꯝ ꯁꯥꯊꯤꯕꯅꯤꯀꯣ ꯅꯪ ꯐꯤ ꯑꯍꯟ ꯑꯍꯟ ꯃꯨꯀꯥ ꯐꯤ ꯐꯅꯦꯛ ꯅꯨꯡꯗꯦꯛ ꯊꯝꯃꯗꯤꯅꯦ ꯑꯁ ꯂꯣꯏ ꯁꯥꯏꯗꯠꯄꯅꯤꯀꯣ ꯑꯗꯨꯅ ꯐꯤ ꯀꯔꯄꯨꯔꯗꯣ ꯇꯧꯔꯒꯅꯦ ꯃꯇꯨꯝ ꯑꯃꯃꯝ ꯀꯥꯔꯛ ꯀꯥꯔꯛꯛꯇ ꯍꯥꯞꯆꯤꯜꯂꯒ ꯊꯝꯃꯣ ꯃꯣꯏ ꯃꯅꯝꯗꯣ ꯑꯗꯨ ꯆꯥꯟꯅꯗꯕꯅꯦꯕ ꯑꯗꯨꯝ ꯍꯥꯞꯆꯤꯜꯂꯒ ꯊꯝꯃꯣ ꯀꯩꯁꯨ ꯇꯧꯔꯔꯣꯏꯕ ꯈꯪꯕ꯭ꯔꯥ
ꯑꯧ ꯀꯩꯅꯣ ꯍꯥ ꯊꯝꯃꯒꯦ ꯅꯪ ꯍꯥꯏꯗꯣ ꯀꯔꯄꯨꯔꯗꯣ ꯊꯝꯃꯒꯦ
ꯑ ꯐꯕꯅꯦ ꯁꯣꯐꯥ ꯑꯩ ꯑꯩ ꯑꯩ ꯐꯃꯨꯡ ꯃꯈꯥꯗꯁꯨ ꯑꯩ ꯈꯔ ꯃꯤ ꯌꯥꯝ ꯆꯪꯉꯦꯕ ꯑꯗꯣ ꯊꯝꯃꯤꯅꯦ ꯍꯧꯖꯤꯛ ꯊꯝꯕꯗꯒꯤ ꯈꯔ ꯐꯈ꯭ꯔꯦꯕ ꯐꯪꯕ꯭ꯔ ꯑꯩꯅꯦ ꯍꯧꯗꯣꯡꯁꯤꯡꯗꯨꯁꯨ ꯈꯥꯔꯃꯤꯁꯦ ꯆꯥꯗꯦ ꯇꯨꯝꯃꯦꯍꯦ ꯇꯨꯝꯗꯗꯤ ꯀꯩꯅꯣ ꯃꯅꯝꯗꯨꯗꯅꯦ ꯀꯜꯂꯤꯁꯦ ꯃꯁꯥꯝꯇꯣꯝ ꯇꯨꯝꯕꯗꯣ ꯑꯗꯨꯅ ꯀ ꯀꯔꯤꯄꯨꯁꯦ ꯑꯩꯈꯣꯏ ꯑꯆꯥ ꯀꯔꯄꯨꯅ ꯑꯃꯁꯝꯨ ꯂꯩꯗꯅ ꯁꯪꯒꯣꯝ ꯈꯦꯔꯗꯒ ꯍꯥꯞꯄꯗꯣ
ꯀꯩ ꯑꯆꯥꯄꯣꯠꯅꯣ
ꯑꯗꯨ ꯀꯔꯄꯨꯗꯨꯅ ꯃꯅꯝ ꯅꯨꯡꯁꯤꯗꯅ ꯑꯗꯨꯅ ꯆꯥꯅꯕꯅꯤꯗꯅ ꯐꯤ ꯀꯔꯄꯨꯔꯗꯨꯅ ꯃꯈꯜ ꯑꯃꯅꯤꯗꯅ
ꯎꯝ ꯐꯤ ꯀꯔꯄꯟ ꯍꯥꯠ ꯌꯥꯗ꯭ꯔꯦ
ꯍꯥꯀꯠꯆꯗꯅꯅꯦ ꯑꯩꯕꯣ ꯆꯝꯄꯜ ꯇꯣꯡꯗꯅ ꯑꯗꯨꯝ ꯆꯠ ꯂꯩꯔꯦꯕ ꯁꯨꯃꯥꯡꯁꯤꯗ ꯈꯔ ꯆꯠꯂꯒ ꯏꯁꯥꯁꯦ ꯈꯔ ꯅꯨꯡꯉꯥꯏꯕ
ꯇꯨꯝ ꯃꯝ ꯇꯥꯏ ꯈꯣꯡ ꯌꯥ ꯇꯨ ꯀꯗ
ꯍꯥꯝꯇꯣꯛꯀꯦ ꯍꯥꯝꯇꯣꯛꯀꯦ ꯑꯩꯈꯣꯏꯒꯤ ꯔꯤꯡ ꯔꯣꯠꯅ ꯑꯩꯈꯣꯏꯒꯤ ꯀꯣꯡꯕꯥꯥꯡꯊꯣꯡ ꯍꯥꯏꯗꯔꯛꯀꯣ ꯍꯤꯗꯣ ꯀꯟꯖꯥ ꯊꯣꯡ ꯍꯥꯡꯗꯣꯔꯛꯄꯩꯗ ꯑꯩꯈꯣꯏꯒꯤ ꯔꯤꯡ ꯔꯣꯗ ꯑꯃ ꯁꯦꯝꯃꯤꯕ ꯂꯝꯕꯤ ꯑꯁꯣꯝ ꯅꯥꯀꯟꯗ ꯇꯦꯖꯄꯨꯔꯕꯨꯛ ꯇꯥꯕ ꯑꯃ
ꯎꯝ ꯑꯣ ꯈꯪꯉꯦ ꯂꯝꯕꯤ ꯑꯃ ꯁꯥꯡꯅ ꯁꯦꯝꯕꯗꯨꯔꯥ
ꯍꯣ ꯍꯣ ꯍꯣ ꯍꯣ ꯍꯣꯏ ꯍꯣꯏ ꯃꯗꯨꯗꯅꯦ ꯋꯥꯛꯀꯤꯡꯖꯦ ꯀꯥꯛꯀꯤꯡꯒꯤ ꯂꯝꯕꯤꯅꯤꯗꯣ ꯑꯣꯜꯂꯤꯁꯦ ꯅꯨꯡꯊꯤꯟ ꯋꯥꯏꯔꯝ ꯁꯨꯡ ꯅꯨꯡꯊꯤꯟ ꯋꯥꯏꯔꯝ ꯌꯥꯆꯪꯉꯛꯄꯒ ꯑꯌꯨꯛꯀꯁꯦ ꯑꯩꯈꯣꯏꯕꯥꯁꯨ ꯆꯠꯂꯦꯕ ꯑꯩꯈꯣꯏꯕꯥꯁꯨ ꯌꯥꯝ ꯅꯨꯡꯇꯤꯒꯤ ꯑꯌꯨꯛꯇ ꯆꯠꯄꯅꯦꯕ ꯑꯗꯨꯗꯒꯤ ꯑꯩꯈꯣꯏꯒꯤꯗꯩ ꯆꯠꯈ꯭ꯔꯒꯅꯦ ꯑꯁꯤꯒꯤ ꯑꯩꯈꯣꯏꯒꯤ ꯃꯅꯤ ꯀꯣꯂꯦꯖ ꯈꯪꯕ꯭ꯔꯥ ꯃꯅꯤ ꯀꯣꯂꯦꯖ ꯂꯩꯕꯗꯣ
ꯃꯅꯤ ꯀꯣꯂꯦꯖ ꯃꯃꯤꯡꯗꯤ ꯇꯥꯏ
ꯑꯥ ꯑꯗꯨꯏ ꯃꯅꯤ ꯀꯣꯂꯦꯖꯇꯨꯏ ꯃꯄꯥꯥꯗ ꯆꯤꯡꯉꯥꯔꯦꯜ ꯑ ꯆꯤꯡꯍꯥꯔꯦꯜꯌꯦ ꯀꯩꯅꯣꯗ ꯈꯥꯕꯩꯁꯣꯏ ꯌꯧꯗ꯭ꯔꯤꯉꯩ ꯃꯔꯛꯇ ꯆꯔꯦꯟꯊꯣꯡꯈꯣꯡ ꯍꯥꯏꯌꯦꯕ ꯆꯔꯦꯟ ꯊꯣꯡ ꯑꯅ ꯆꯥꯏꯔꯦꯟ ꯊꯣꯡ ꯂꯣꯝ ꯐꯥꯎꯒꯠꯇꯣꯏꯅꯦꯕ ꯑꯗꯨ ꯂꯝꯕꯤ ꯇꯥꯗꯣꯏꯕ ꯑꯗꯣ ꯑꯩꯒꯤ ꯏꯇꯥꯒꯤ ꯁ꯭ꯀꯨꯜ ꯀꯣꯂꯦꯖꯇ ꯅꯛꯑꯦꯍꯦ ꯊꯤ ꯅꯛꯈ꯭ꯔꯖꯥꯠꯅꯤ ꯂꯝꯕꯤꯁꯨ ꯅꯨꯡꯉꯥꯏꯕ ꯖꯦꯁ ꯂꯝꯕꯤꯒꯗꯤꯅꯦ ꯏꯕꯦꯝꯃ ꯈꯨ
ꯑꯗꯨꯗꯤ ꯅꯪ ꯑꯗꯨ ꯑꯗꯨꯗ ꯐꯥꯎꯖꯜꯂ ꯆꯠ ꯌꯥꯒꯗ꯭ꯔ
ꯆꯠꯂꯤꯅꯦ ꯑꯩꯗꯨꯗ ꯆꯠꯂꯤꯅꯦ ꯂꯃꯣꯡ ꯐꯥꯎꯗꯕꯤꯗ ꯑꯗꯨꯝ ꯆꯠꯂꯤ ꯃꯣꯏ ꯀꯣꯂꯦꯖꯇ ꯆꯠꯀꯦ ꯍꯥꯏ ꯇꯥꯔꯗꯤ ꯅꯦꯛꯑꯦ ꯅꯦꯛꯑꯦ ꯌꯥꯝ ꯊꯤ ꯅꯛꯑꯦ ꯑꯗꯩ ꯆꯠꯂꯒ ꯅꯛꯑꯦꯗꯤ ꯁꯝꯁꯨ ꯁꯝꯃꯦ ꯑꯗꯨꯒ ꯂꯝꯕꯤꯁꯨ ꯉꯁꯥꯏꯒꯤ ꯏꯐꯨꯟ ꯅꯐꯨꯟ ꯆꯦꯟꯗ꯭ꯔꯦ ꯒꯥꯔꯤ ꯇ꯭ꯔꯥꯐꯤꯛ ꯖꯥꯝ ꯑꯣꯏꯗ꯭ꯔꯦ ꯑꯗꯩ ꯑꯗꯨꯃꯥꯏꯅ ꯂꯝꯕꯤꯗꯣ ꯅꯥꯟꯅꯁꯨ ꯁꯦꯝꯕꯤꯔꯝꯅꯤꯅ ꯃꯤꯁꯤꯡꯁꯨ ꯋꯥꯀꯤꯡ ꯆꯠꯄꯁꯨ ꯅꯨꯡꯉꯥꯏ ꯔꯦ ꯑꯁ ꯑꯌꯨꯛꯁꯤꯗꯅꯦ ꯆꯤꯟꯊꯤ ꯍꯥꯏꯅꯤ ꯋꯥꯀꯤꯡꯁꯦ ꯐꯖꯟ ꯆꯠꯈ꯭ꯔ
ꯇꯧꯕ
ꯆꯨꯖꯥꯛ ꯋꯥꯛꯀꯤꯡ ꯆꯠꯄꯁꯦꯀꯣ ꯏꯁꯥꯗꯤ ꯏꯁꯥꯗꯤ ꯅꯨꯡꯉꯥꯏꯅꯦ ꯅꯪꯕꯨ ꯅꯣꯏꯗꯤ ꯅꯁꯥ ꯐ ꯅꯁꯥꯗꯣ ꯀꯩ ꯇꯧꯗꯕꯩꯅꯦ ꯈꯪꯗꯦ ꯏꯁꯥꯥꯁꯦ ꯌꯥꯡꯉꯒꯅꯦ ꯍꯛꯆꯥꯡꯁꯦ ꯌꯥꯝ ꯑꯦꯛꯇꯤꯛ ꯑꯣꯏꯔꯒ ꯏꯁꯥꯖꯦ ꯏꯁꯤꯡ ꯁꯦ ꯑꯩꯁꯦ ꯍꯥꯟ ꯑꯦꯛꯁꯔꯁꯥꯏꯁ ꯈꯒ ꯇꯧꯔꯝꯃꯦ ꯑꯌꯨꯛꯁꯤꯗ ꯄꯨꯛꯁꯦ ꯊꯥꯒꯠꯄꯣꯏ ꯀꯩ ꯏꯐꯨꯟ ꯐꯨꯟꯕꯣꯏ ꯑꯗꯩ ꯏꯁꯥꯁꯦ ꯑꯩꯈꯣꯏꯗꯤ ꯁꯔꯨ ꯁꯔꯥꯡꯁꯦ ꯍꯥꯟꯅꯗꯩ ꯈꯔ ꯄꯤꯛꯄꯅꯤꯅꯦꯅꯦ ꯐꯦꯠ ꯉꯥꯛꯇ ꯉꯥꯏꯔꯛꯑꯕ ꯀꯩꯅꯣꯝ ꯇꯧꯔꯦ ꯍꯥꯏꯕ ꯄꯥꯝꯕꯣꯝ ꯃꯣꯏꯖꯦ ꯈꯪꯕ꯭ꯔ
ꯅꯪꯁꯦ ꯉꯥꯎꯗ꯭ꯔꯕ ꯅꯠꯇꯦ ꯋꯥꯀꯤꯡ ꯆꯠ ꯏꯁꯥ ꯌꯥꯡꯉꯦꯌꯦ ꯅꯪꯁꯦ ꯁꯣꯟꯅꯣ ꯆꯨꯗ꯭ꯔꯕ ꯍꯪ
ꯅꯣꯏꯅꯦ ꯑꯩ ꯇꯣꯛꯊꯣꯛꯑꯕꯅꯦ ꯑꯩ ꯉꯝꯗꯕꯗꯒꯤ ꯇꯣꯛꯏꯅꯤ ꯅꯪꯕꯣ
ꯑꯩꯅ ꯋꯥꯥꯛꯀꯤꯡ ꯆꯦꯟꯕꯗꯤ ꯏꯁꯥ ꯅꯨꯡꯉꯥꯏꯗꯅ ꯌꯥ ꯅꯨꯉꯥꯏꯗꯅ ꯃꯌꯥꯝ ꯋꯥꯛꯀꯤꯡ ꯆꯦꯟꯅꯔꯤꯁꯤꯕꯨ ꯃꯥ ꯋꯥꯋꯀꯤꯡ ꯆꯠꯄ ꯏꯁꯥ ꯌꯥꯡꯉꯤ
ꯑꯗꯨꯗꯤ ꯑꯩ ꯆꯠꯁꯤꯔꯅ ꯈꯜꯂꯤꯅꯤ ꯅꯦꯍꯦ
ꯑꯩꯈꯣꯏꯁꯨ ꯉꯥꯏ ꯏꯁꯥꯁꯦ ꯄꯥꯖꯩ ꯍꯥꯏꯕ ꯋꯥꯅꯤ ꯑꯗꯨ ꯂꯨꯝꯕ ꯑꯗꯨꯝ ꯍꯥꯏꯗꯤ ꯂꯨꯝꯕ ꯍꯥꯏꯗꯤ ꯌꯥꯝ ꯂꯨꯝꯗ꯭ꯔꯁꯨ ꯇꯧꯔꯤꯅꯦ ꯑꯗꯣ ꯑꯩꯈꯣꯏꯅ ꯋꯥꯛ ꯀꯤꯡꯕꯨꯗꯤ ꯍꯦꯜꯂꯦꯀꯣ ꯑꯩꯈꯣꯏ ꯇꯩꯖꯨ
ꯎꯝ
ꯕꯨꯗꯤ ꯀꯤꯡꯕꯨꯗꯤ ꯍꯦꯜꯂꯦꯗꯣ ꯁꯤꯅ ꯀꯨꯞꯅꯣꯝꯅꯤꯅ ꯏꯁꯥꯗꯤ
ꯎꯝ
ꯅꯣꯏꯗꯤ ꯅꯁꯥꯁꯨ ꯈꯔ ꯄꯥꯕꯅꯤꯅ ꯑ ꯈꯤꯇꯪ ꯑꯃꯨꯛ ꯈꯔ ꯐꯔꯤꯅꯦꯕ ꯑꯗꯣ ꯑꯗꯨ ꯐꯦꯠꯀꯤ ꯁꯔꯨꯛꯇꯨ ꯌꯥꯎꯗꯝꯃꯤꯅ ꯑꯁ ꯑꯩꯒ ꯅꯪꯒꯁꯦ ꯑꯩꯅ ꯍꯦꯜꯂꯤꯅꯦꯕ ꯐꯦꯠꯀꯤ ꯁꯔꯨꯛꯁꯦ ꯌꯥꯝꯕꯁꯦ ꯑꯩꯒꯤ ꯑꯪ ꯁꯥꯔꯨꯗꯨꯒ ꯑꯩ ꯏꯁꯥꯒꯤ ꯁꯔꯨꯁꯤꯒꯅꯦ ꯑꯩꯒꯤ ꯐꯦꯠꯁꯤꯒ ꯐꯦꯠꯅ ꯍꯦꯜꯂꯦꯕ ꯑꯩꯁꯦ ꯑꯩ ꯁꯨꯃꯥꯏꯅꯅꯦ ꯇꯨ ꯎꯝ ꯁꯨꯃꯥꯏꯅ ꯈꯣꯡ ꯁꯨꯃꯥꯏꯅ ꯆꯠꯄ ꯃꯇꯝꯗꯅꯦ ꯑꯩꯁꯦ ꯏꯁꯥꯁꯦ ꯑꯩꯈꯣꯏꯒꯤ ꯂꯨꯝꯃꯦꯕ ꯈꯣꯡꯒꯤ ꯔ ꯋꯦꯠꯁꯦ ꯊꯥꯡꯕ ꯃꯇꯝꯗꯅꯦ ꯈꯣꯡꯁꯦ ꯅꯦꯠꯄꯗ ꯋꯥꯏꯌꯦꯕ
ꯅꯪꯗꯤ ꯁꯔꯨꯗꯤ ꯌꯥꯝ ꯄꯤꯛꯑꯦꯕꯀꯣ ꯅꯪꯗꯤ
ꯃꯥꯟꯅꯦ ꯑꯈꯣꯏꯒꯤ ꯃꯇꯣꯡꯅ ꯅꯣꯠ ꯃꯇꯣꯡꯅ ꯑꯆꯧꯕꯒꯤ ꯅꯪ ꯍꯥꯏꯗ꯭ꯔ ꯑꯩ ꯄꯥꯝꯕꯣꯝꯁ ꯌꯥꯝ ꯄꯤꯛꯏꯗꯣ ꯁꯔꯨꯗꯨ ꯄꯤꯛꯄꯒꯤ
ꯎꯝ ꯁꯔꯨ ꯄꯤꯛꯄꯩꯅꯦꯕ ꯑꯈꯣꯏꯗꯤ ꯌꯥꯌꯥꯡ ꯀꯪꯉꯁꯨ ꯀꯥ ꯍꯦꯟꯅ ꯄꯤꯛꯑꯣꯕ ꯑꯃꯔꯣꯝꯗ ꯁꯔꯨ ꯆꯥꯎꯔꯂꯩ ꯎꯝ
ꯄꯤꯛꯇꯦꯕ ꯄꯤꯛꯇꯦꯕ ꯅꯁꯥꯗꯨꯗꯤ ꯁꯔꯨ ꯆꯥꯎꯏ ꯁꯔꯨ ꯆꯥꯎꯕꯁꯨ ꯄꯥꯡꯒꯟ ꯀꯟꯕꯅꯦꯕ ꯑꯗꯨꯅ ꯑꯩ ꯑꯩꯅ ꯑꯩ ꯌꯥꯝ ꯀꯨꯏꯅ ꯍꯟꯇꯛꯅꯦ ꯄꯖꯥ ꯑꯩꯈꯣꯏꯒꯤ ꯁꯔꯨ ꯖꯣꯏꯟꯒꯤ ꯁꯨꯃꯥꯏꯅ ꯃꯥꯏꯅ ꯑꯈꯣꯏ ꯈꯨꯅꯤꯡ ꯌꯦꯠꯀꯤ ꯈꯨꯅꯤꯡꯁꯦ ꯌꯦꯛꯀꯤ ꯈꯨꯅꯤꯡꯁꯦ ꯖꯣꯏꯟꯁꯦ ꯑꯁꯤꯁꯦ ꯑꯩꯩꯅ ꯏꯁꯤꯡ ꯍꯣꯜꯂꯨꯗ ꯂꯩ ꯈꯥꯏꯈꯤꯗꯅꯅ ꯑꯩꯁꯦ ꯀꯥ ꯀꯨꯏꯅꯩ ꯑꯩꯁꯦ ꯊꯕꯛ ꯇꯧꯕ ꯌꯥꯗꯗꯅ ꯁꯦꯝꯗ ꯗꯥꯛꯇꯗ ꯍꯤꯗꯥꯛ ꯆꯥꯅ ꯂꯥꯏꯌꯦꯡꯗ ꯇꯧꯕꯕ ꯍꯟꯇꯛ ꯃꯔꯛ ꯑꯩ ꯅꯪꯒ ꯀꯨꯏꯅ ꯄꯥꯎ ꯐꯥꯎꯅꯔꯨꯗꯦꯗꯅ ꯃꯔꯛ ꯑꯃ ꯑꯥ ꯊꯥ ꯈꯔꯗꯅꯤ ꯐꯥꯎꯅꯔꯤꯁꯦ ꯃꯃꯥꯡꯗ ꯄꯥꯎ ꯐꯥꯎꯅꯔꯨꯗꯦꯗꯗꯅ ꯑꯗꯨꯝ ꯀꯥꯟꯗ ꯑꯩꯁꯦ ꯁꯔꯨꯁꯦ ꯍꯦꯛꯇꯅꯦ ꯅꯪ ꯆꯤꯡꯗꯅꯅꯦ ꯃꯣꯂꯣꯝ ꯇꯩꯗꯅꯅꯦ ꯊꯕꯛ ꯁꯨꯃꯥꯏꯅ ꯋꯥꯏ ꯁꯤꯠꯄꯁꯦ ꯌꯥꯗ꯭ꯔꯕꯅꯦ ꯑꯩꯁꯦ ꯈꯪꯉꯕ ꯁꯨꯃꯥꯏꯅ ꯋꯥꯏ ꯁꯤꯠꯄꯁꯨ ꯌꯥꯗ꯭ꯔꯕ ꯑꯗꯨ ꯌꯥꯗꯕꯗ ꯑꯩ ꯗꯥꯛꯇꯔꯗ ꯆꯠꯂꯒ ꯂꯥꯏꯌꯦꯡꯀꯥꯟꯗ ꯗꯥꯛꯇꯔꯅ ꯍꯥꯏꯌꯦꯕ ꯑꯁꯤꯒꯤ ꯂꯥꯏꯅꯥꯁꯦ ꯌꯥꯝ ꯅꯥꯟꯅꯩ ꯂꯥꯏꯅꯥꯗꯤ ꯅꯠꯇꯦ ꯃꯁꯤꯁꯦ ꯀꯃꯥꯏꯅ ꯇꯧꯒꯦꯗ ꯑꯩꯈꯣꯏꯒꯤ ꯁꯔꯨꯁꯦ ꯊꯕꯛ ꯇꯧꯕ ꯃꯇꯝꯗ ꯃꯁꯥ ꯁꯟꯗ ꯅꯥꯇꯩ ꯆꯥꯗꯅ ꯆꯤꯡꯈꯥꯏꯈꯤꯕ ꯍꯥꯏꯇꯥꯥꯔꯦꯅꯦ ꯑꯗ ꯆꯤꯡꯈꯥꯏꯈꯤꯕꯁꯦ ꯁꯤ ꯄꯥꯛꯅ ꯐꯥꯕ ꯌꯥꯝ ꯋꯥꯏ ꯍꯥꯏꯌꯦꯕꯀꯣ ꯀꯃꯥꯏꯅ ꯇꯧꯔ ꯐꯗꯣꯏꯅꯣ ꯗꯣꯛꯇꯔ ꯑꯩꯅ ꯍꯪꯉꯦ ꯃꯣꯏ ꯅꯣꯏ ꯊꯕꯛꯁꯦ ꯃꯥꯁꯦ ꯃꯁꯜꯁꯦ ꯅꯪꯅ ꯃꯨꯛꯎꯗꯨꯒ ꯆꯥꯟꯅꯗꯕꯗꯒꯤ ꯊꯣꯛꯈ꯭ꯔꯤꯅꯤ ꯑꯗꯨꯅ ꯌꯥꯔꯤꯉꯩ ꯊꯕꯛ ꯁꯨ ꯅꯣꯝ ꯅꯣꯝꯃꯨꯅꯨ ꯔꯦꯁꯇ ꯂꯩꯔꯣ ꯄꯨꯔꯥ ꯄꯣꯊꯥꯍꯜꯂꯣ ꯅꯪꯒꯤ ꯃꯁꯟꯁꯦ ꯁꯤꯅꯦꯕ ꯑꯗꯗꯩꯗꯤ ꯑꯩꯅ ꯁꯨꯝꯖꯤꯠ ꯁꯤꯠꯄ ꯌꯥꯗ꯭ꯔꯦ ꯀꯣꯟ ꯄꯟꯖ ꯅꯪꯅ ꯁꯤꯟꯊꯤ ꯍꯥꯏꯅ ꯑꯩ ꯀꯣꯟ ꯐꯦꯡꯕ ꯌꯥꯗꯦ ꯁꯤꯠꯄ ꯌꯥꯗꯦ ꯀꯔꯤꯝ ꯐꯤ ꯁꯨꯕꯣ ꯀꯨꯃꯥꯏꯅ ꯌꯥꯗ꯭ꯔꯕꯅꯤ ꯈꯨꯠꯁꯦ ꯌꯦꯠ ꯊꯪꯕꯁꯦ ꯀꯥ ꯀꯨꯏꯅ ꯑꯩꯁꯦ ꯑꯗꯩ ꯄꯦꯟꯀꯤꯂꯔ ꯆꯥꯕꯁꯦ ꯀꯤꯕ ꯑꯩꯅ ꯄꯦꯟꯀꯤꯂꯔ ꯆꯥꯗꯣꯏꯦ ꯑꯗꯩ ꯆꯤꯛꯄ ꯑꯉꯥꯡꯗ ꯃꯦꯠꯈꯥꯏ ꯍꯟꯗꯤ ꯇꯧꯔꯦ ꯑꯗꯩꯗꯤ ꯎꯄꯥꯏ ꯂꯩꯇꯅ ꯑꯩ ꯈꯔꯅꯤ ꯄꯣꯊꯥ ꯀꯣꯟ ꯐꯦꯡꯕ ꯈꯣꯠꯄ ꯐꯤꯌꯨ ꯆꯨꯕ ꯋꯥꯏ ꯇꯩꯕꯗ ꯈꯔ ꯈꯔ ꯂꯦꯞꯄꯦꯕꯀꯣ ꯊꯕꯛ ꯁꯨꯕ ꯂꯦꯞꯄꯑꯀꯥꯟꯗ ꯐꯔꯛꯑꯦ ꯑꯗꯩꯗꯤ ꯁꯨꯝ ꯈꯖꯤꯛ ꯈꯖꯤꯛ ꯈꯖꯤꯛ ꯂꯦꯞꯄꯦ ꯑꯗꯨꯒ ꯑꯩꯁꯦ ꯌꯥꯝ ꯀꯟꯅ ꯏꯁꯤꯡ ꯍꯣꯟꯕ ꯈꯣꯠꯄ ꯌꯥꯗ꯭ꯔꯦ ꯑꯃ ꯇꯧꯕ ꯌꯥꯗ꯭ꯔꯦ ꯑꯣꯈꯥꯛꯀꯨꯏꯅ ꯌꯥꯔꯨꯗ꯭ꯔꯦꯍꯦ ꯅꯪ ꯑꯗꯩꯗꯤ ꯈꯔ ꯐꯔꯕꯅꯦ ꯑꯗꯨꯅ ꯑꯩꯅ ꯑꯔꯨꯝꯕ ꯌꯥꯝ ꯀꯟꯅ ꯊꯥꯡꯕꯁꯦ ꯀꯤꯕ ꯆꯁꯦ ꯈꯪꯕ꯭ꯔꯥ ꯑꯇꯩ ꯅꯠꯇꯦꯗ ꯑꯩꯅꯅꯦ ꯁꯤꯟꯇꯦꯛꯁ ꯃꯊꯛꯇꯅꯦ ꯎꯝ ꯁꯤꯟꯇꯦꯛꯁ ꯃꯊꯛꯇꯣ ꯑꯗꯨꯗꯒꯤ ꯈꯣꯏ ꯆꯦꯕꯅꯤ ꯁ ꯁꯤꯟꯇꯦꯛꯁ ꯑꯃꯗꯒꯤ ꯁꯤꯟꯇꯦꯛꯁ ꯑꯃꯗ ꯏꯁꯤꯡ ꯍꯩꯕꯗ ꯃꯣꯔꯥ ꯊꯥꯔꯒ ꯄꯤꯔꯛꯄꯗ ꯃꯥꯅ ꯂꯥꯛꯕ ꯑꯩꯅ ꯃꯨꯛ ꯏꯃꯨꯡꯒꯤ ꯁꯤꯇꯦꯛꯁꯁ ꯃꯊꯛꯇꯨꯗ ꯍꯩꯕ ꯍꯩꯕꯗꯨꯗ ꯃꯁꯟꯁꯦ ꯂꯩꯈꯥꯏꯈꯤꯕ ꯖꯥꯏꯅꯤꯗ ꯑꯗꯨ ꯂꯩꯈꯥꯏꯈꯤꯕ ꯇꯧꯕꯅꯦꯅ ꯍꯥꯏꯌꯦꯕ ꯗꯣꯛꯇꯔꯅ ꯑꯗꯨꯃꯥꯏꯅ ꯇꯧꯋꯤ ꯏꯕꯦꯝꯃ ꯑꯗꯣ ꯑꯩ ꯌꯥꯝ ꯌꯥꯝ ꯅꯥꯝ ꯁꯔꯨ ꯁꯔꯥꯡꯁꯤ ꯌꯥꯝ ꯁꯣꯟꯕ ꯖꯥꯠꯅꯤꯗ ꯄꯟꯖ
ꯁꯔꯨ ꯄꯤꯛꯏꯗꯣ ꯎꯗ꯭ꯔꯣ ꯈꯨꯄꯤꯛ ꯂꯥꯄꯤꯛꯇꯣ ꯅꯥꯈꯨꯠ ꯀꯥꯏꯗꯣ ꯅꯥꯐꯨꯠ ꯀꯥꯏꯗꯣ ꯌꯦꯡꯉꯣ ꯈꯨꯠꯁꯥ ꯀꯥꯏꯗꯣ ꯇꯦꯡꯊꯣꯔꯛꯄ ꯔꯛꯄꯗ ꯃꯇꯣꯡ ꯈꯔ ꯌꯥꯎꯖꯕꯦ ꯈꯔ ꯆꯥꯎ ꯃꯥꯟꯕꯩ ꯋꯥꯅꯤꯌꯦ
ꯎꯝ ꯄꯤꯑꯦ ꯄꯤꯛꯑꯦ ꯑꯣ ꯐꯔꯦ ꯐꯔꯦ ꯅꯪꯁꯨ ꯆꯥꯛ ꯏꯁꯤꯡꯅꯆꯥꯛ ꯑꯩꯈꯣꯏꯒꯤ ꯀꯣꯜ ꯂꯨꯈꯥꯛ ꯀꯩ ꯀ ꯐꯦꯡꯗꯧ ꯑꯣꯏꯔꯝꯅꯤ ꯇꯥꯕ꯭ꯔꯥ ꯐꯦꯡꯇꯣꯛꯑꯣ ꯐꯦꯡꯇꯣꯛꯑꯣ ꯑꯗ ꯍꯌꯦꯡ ꯅꯣꯡꯉꯥꯜꯂ ꯁꯥꯟꯅꯔꯁꯤꯀꯣ ꯎꯝ ꯐꯔꯦ ꯐꯔꯦ ꯊꯝꯃꯣ ꯊꯝꯃꯣ ꯑꯗꯨꯗꯤ ꯎꯝ ꯎꯝ